ꯇꯥꯔꯕꯣ
ꯆꯥꯔꯦ ꯆꯥꯛꯁꯤꯡ ꯆꯥꯔꯕ ꯀꯃꯥꯏꯅ ꯇꯧꯔꯒꯦ
ꯆꯥꯛ ꯏꯁꯤꯡ ꯆꯥꯗ꯭ꯔꯤꯗ ꯌꯥꯎꯍꯧꯗ ꯍꯥꯏꯔꯤꯗ ꯍꯥꯏꯕꯗꯤ ꯕ꯭ꯔꯦꯛꯐꯥꯁ ꯆꯥꯗꯨꯒꯤꯀꯣ ꯆꯥꯛ ꯏꯁꯤꯡ ꯆꯥꯗ꯭ꯔꯤꯕ ꯌꯥꯍꯧꯗ ꯉꯥꯏꯔꯤꯕ ꯕ꯭ꯔꯦꯛꯐꯥꯁ ꯆꯥꯗꯣꯏꯅꯤ ꯉꯥꯏꯍꯥꯛ ꯂꯩꯔꯒ ꯑꯗꯨ ꯅꯣꯏꯗꯤ ꯕ꯭ꯔꯦꯛꯐꯥꯁ ꯀꯩꯀꯥ ꯆꯥꯔꯕꯣ ꯅꯠꯇ꯭ꯔꯒ ꯆꯥꯛ ꯑꯣꯏꯅ ꯗꯥꯏꯔꯦꯛ ꯆꯥꯔꯕ ꯀꯃꯥꯏꯅ ꯇꯧꯒꯦ
ꯑꯣ ꯆꯥ ꯅꯨꯡ ꯊꯛꯑꯦ ꯉꯁꯤꯒꯤꯗꯤꯀꯣ ꯑꯆꯥꯄꯣꯠ ꯁꯥꯕ ꯑꯃ ꯂꯩꯌꯦꯕꯀꯣ ꯃꯣꯏꯗꯤ ꯑꯆꯥꯄꯠ ꯂꯩꯔꯨꯕ ꯑꯗꯨꯒ ꯑꯩꯈꯣꯏꯒꯤ ꯊꯥꯏꯅꯉꯩꯒꯤ ꯑꯃ ꯀꯤꯡ ꯕꯣꯟ ꯍꯥꯏꯕꯗꯣ ꯑꯗꯨ ꯂꯩ ꯃꯁꯛꯇꯤ ꯌꯥꯝ ꯊꯤꯑꯕꯀꯣ ꯑꯗꯣ ꯍꯥꯎꯗꯤ ꯌꯥꯝ ꯍꯥꯎꯔꯝꯃꯦ ꯍꯥꯏꯕꯗꯤ ꯃꯣꯏ ꯁꯥꯕ ꯀꯨꯏꯗꯔꯤꯕꯩ ꯃꯥꯜꯂꯦꯕꯀꯣ ꯑꯆꯥꯄꯣꯠ ꯑꯩꯅ ꯄꯥꯝꯕ ꯈꯜꯂꯒ ꯇꯧꯔꯒ ꯃꯣꯏꯗꯣ ꯁꯥꯍꯧꯗ꯭ꯔꯤꯕ ꯍꯧꯖꯤꯛꯇꯨ ꯀꯟꯅ ꯁꯥꯗꯨꯒꯤ ꯇꯣꯠꯇꯅ ꯀꯣꯠꯇꯟ ꯇꯧꯋꯦꯕꯀꯣ ꯑꯩꯔꯣꯏ ꯅꯨꯡꯗꯥꯡ ꯋꯥꯏꯔꯝ ꯄꯨꯡ ꯑꯅꯤ ꯑꯍꯨꯝ ꯁ꯭ꯋꯥꯏ ꯁꯥꯒꯅꯤ ꯑꯗꯨ ꯇꯥꯔꯗꯤ ꯁꯥꯕ ꯂꯣꯏꯕ ꯆꯥꯕꯩꯗꯣ ꯌꯥꯝ ꯍꯥꯎꯗꯣꯏꯕꯀꯣ ꯑꯗꯨꯒꯤ ꯆꯥ ꯊꯛꯑꯝꯕꯅꯤꯗ
ꯑꯣ ꯑꯩꯗꯤ ꯅꯣꯏ ꯅꯍꯥꯟꯈꯩ ꯑꯗꯨꯝ ꯆꯥ ꯀꯩꯀꯥ ꯁꯨꯝ ꯊꯛꯇꯦ ꯈꯣꯠꯇꯦ ꯍꯥꯏꯕꯗꯨꯗ ꯀꯩꯅꯣ ꯆꯥ ꯊꯛꯇꯕꯤꯗ ꯑꯗꯨꯝ ꯆꯥꯛ ꯑꯣꯏꯅ ꯆꯥꯔꯝꯃꯗ꯭ꯔꯥꯅ ꯈꯜꯂꯨꯕ ꯍꯥꯏꯇꯥꯔꯦ ꯑꯗꯣ ꯉꯁꯤꯗꯤ ꯀꯩꯅꯣ ꯇꯧꯕ꯭ꯔꯣ ꯆꯥꯛ ꯏꯁꯤꯡꯗꯤ ꯈꯔ ꯊꯦꯡꯗꯣꯔꯤꯕ꯭ꯔꯣ ꯆꯥꯕ ꯊꯛꯏꯁꯤꯕꯨ ꯀꯃꯥꯏꯅ ꯇꯧꯒꯦ
ꯑꯧ ꯊꯦꯡꯉꯣꯏꯗ ꯑꯩꯈꯣꯏ ꯃꯥꯗꯣ ꯃꯁꯥ ꯉꯝꯗꯕꯒꯤ ꯁꯨꯝ ꯂꯩꯕꯖꯤꯗ ꯆꯥ ꯑꯗꯣ ꯃꯥꯕ ꯃꯇꯝꯗ ꯂꯣꯟꯕꯗ ꯑꯗꯨꯝ ꯅꯨꯡꯉꯥꯏꯇꯦꯅꯀꯣ ꯑꯉꯥꯡ ꯀꯩꯁꯨ ꯂꯩꯕꯅꯤꯅ ꯑꯗꯨꯝ ꯄꯨꯂꯞ ꯊꯥꯛꯃꯤꯟꯅꯁꯦꯅ ꯑꯗꯨꯃꯥꯏꯅ ꯇꯧꯔꯒ ꯊꯥꯛꯃꯤꯟꯅꯔꯝꯕꯅꯤꯗ
ꯑꯣ ꯍꯣꯏ ꯑꯗꯨꯗꯤ ꯆꯥꯛ ꯌꯦꯟꯁꯥꯡꯁꯤꯡ ꯉꯁꯤꯁꯨ ꯅꯪꯅ ꯑꯗꯨꯝ ꯊꯣꯡꯕ ꯇꯥꯗꯧꯗꯤ ꯃꯥꯜꯂꯦ ꯑꯗꯣ ꯀꯔꯤ ꯃꯊꯦꯜ ꯊꯣꯡꯒꯦ ꯈꯜꯂꯤꯅꯣ ꯉꯁꯤꯅ ꯅꯣꯡꯁꯨ ꯆꯤꯐꯦꯠ ꯆꯤꯐꯦꯠꯇꯤ ꯆꯨꯏꯌꯦꯕꯀꯣ ꯑꯩꯈꯣꯏ ꯁꯣꯝꯗꯗꯤ ꯅꯣꯏꯔꯣꯝꯗ ꯆꯨꯕ ꯆꯨꯗꯕ꯭ꯔꯗꯤ ꯈꯪꯗꯦ ꯑꯗꯣ ꯅꯣꯡ ꯆꯨꯕꯒ ꯆꯥꯅꯕ ꯌꯦꯟꯖꯥꯡ ꯀꯩꯀꯥ ꯊꯣꯡꯒꯦꯒꯨꯝꯕ ꯈꯟꯕ ꯂꯩꯕ꯭ꯔꯥ ꯀꯃꯥꯏꯅ ꯇꯧꯒꯦ
ꯑꯁ ꯊꯣꯏꯗꯣꯛꯅ ꯈꯜꯂꯨꯗ꯭ꯔꯦꯗꯀꯣ ꯑꯩꯁꯦ ꯀꯩꯅꯣ ꯇꯧꯒꯦ ꯇꯧꯕꯅꯦ ꯑ ꯂꯐꯨ ꯊꯔꯣ ꯂꯩꯌꯦꯕꯀꯣ ꯑꯗꯨꯝꯃ ꯀꯥꯡꯉꯧ ꯇꯧꯔꯅꯤ ꯑꯩꯈꯣꯏꯒꯤ ꯃꯪꯒꯟ ꯑꯇꯤꯡꯕ ꯈꯔ ꯂꯩꯕ ꯑꯗꯨꯒ ꯑꯗꯒꯤ ꯃꯥꯏꯔꯦꯟꯁꯤ ꯅꯍꯥꯟ ꯈꯥꯏꯗꯣꯛꯑ ꯊꯝꯕꯒꯤꯀꯣ ꯑꯩ ꯇꯤꯟ ꯅꯣꯡ ꯏꯟꯕ ꯈꯣꯠꯄ ꯇꯧꯋꯦꯕꯀꯣ ꯑꯗꯨꯏ ꯃꯥꯏꯔꯦꯟꯗꯨꯃꯒ ꯑꯗꯨꯝ ꯆꯝꯅ ꯊꯣꯡꯉꯅꯤ
ꯍꯣꯏ ꯑꯗꯨꯕꯨꯗꯤ ꯌꯥꯏꯗ ꯀꯩꯁꯨ ꯀꯥꯏꯗꯦꯗ ꯆꯝꯅ ꯑꯗꯨꯝ ꯆꯥꯕ ꯌꯥꯏ ꯑꯅꯥ ꯑꯌꯦꯛꯁꯨ ꯌꯥꯎꯋꯦ ꯍꯥꯏꯔꯒꯗꯤꯀꯣ ꯑꯗꯣ ꯍꯥꯏꯔꯒ ꯀꯩꯅꯣꯗꯤ ꯅꯪ ꯉꯁꯤꯗꯤ ꯀꯔꯤꯝꯇ ꯊꯕꯛ ꯏꯪꯈꯥꯡ ꯑꯇꯣꯞꯄ ꯆꯠꯀꯗꯕ ꯂꯩꯇ꯭ꯔꯕꯣ ꯅꯠꯇ꯭ꯔꯒ ꯂꯩꯕ꯭ꯔꯥ ꯅꯠꯇ꯭ꯔꯒ ꯂꯥꯛꯇꯔꯤꯕ꯭ꯔꯥ ꯍꯧꯖꯤꯛ ꯐꯥꯎꯒꯤꯗꯤ ꯀꯃꯥꯏꯅ ꯇꯧꯒꯦ
ꯑꯁ ꯉꯁꯤ ꯅꯨꯃꯤꯠ ꯆꯨꯞꯄ ꯑꯃ ꯊꯕꯛ ꯆꯠꯂꯅꯤꯌꯦ ꯑꯩ ꯉꯁꯥꯏ ꯑꯩꯅ ꯑꯆꯥꯄꯣꯠ ꯂꯩꯕꯩ ꯊꯣꯛꯂꯛꯄꯗꯣ ꯑꯩꯈꯣꯏꯒꯤ ꯃꯥꯆꯧꯗꯣ ꯂꯥꯛꯄꯀꯣ ꯃꯥꯅꯀꯣ ꯍꯥꯏꯔꯝꯃꯦ ꯀꯥꯏ ꯆꯠꯂꯨꯅꯣ ꯈꯣꯠꯂꯨꯢꯅꯣꯅ ꯑꯆꯥꯄꯣꯠ ꯂꯩꯕ ꯈꯣꯠꯄ ꯂꯥꯛꯑꯝꯕꯅꯤꯅ ꯑꯣꯗꯣ ꯅꯪ ꯍꯣꯔꯦꯟ ꯁꯪꯗꯔꯗꯤ ꯑꯩ ꯐꯣꯟ ꯇꯧꯔꯛꯀꯦ ꯄꯨꯡ ꯇꯔꯥ ꯁ꯭ꯋꯥꯏꯗ ꯇ ꯑꯩꯗꯣ ꯕꯖꯥꯔ ꯐꯥꯎꯗ ꯊꯤꯟꯗꯣꯛꯄꯤꯌꯣꯅ ꯃꯣꯏ ꯒꯥꯔꯤ ꯂꯩꯕꯅꯦꯕꯀꯣ ꯑꯗꯨꯗꯨꯒ ꯃꯣꯏꯒꯤ ꯑꯉꯥꯡꯗꯣ ꯑꯥꯗ ꯑꯩꯈ ꯏꯅꯥꯎꯄꯥꯗꯣ ꯃꯥꯗꯣ ꯕꯣꯔꯗꯤꯡ ꯂꯩꯕ ꯑꯗꯨꯒꯤ ꯑꯆꯥꯄꯣꯠ ꯀꯩꯀꯩ ꯂꯩꯕꯩ ꯂꯩꯔꯝꯕ ꯊꯦꯡꯅꯕ ꯍꯥꯏꯇꯥꯔꯦ ꯃꯥꯁꯨ ꯑꯗꯨꯃꯥꯏꯅ ꯇꯧꯔ ꯍꯥꯏꯔꯝꯃꯦ ꯄꯨꯡ ꯇꯔꯥꯗꯩ ꯊꯣꯛꯈ꯭ꯔꯅꯤ ꯑꯗꯒꯤ ꯀꯥꯒꯤ ꯃꯆꯥ ꯉꯥꯔꯥꯡ ꯁꯤꯗ ꯃꯣꯏ ꯃꯌꯥ ꯅꯥꯕꯒꯤ ꯃꯌꯥ ꯅꯥꯕꯗꯩ ꯍꯦꯟꯗꯣꯛꯇꯅ ꯃꯥꯒꯤ ꯑꯗꯨꯝ ꯆꯤꯟꯕꯥꯟ ꯀꯩꯀꯩ ꯈꯖꯏ ꯄꯣꯝꯊꯣꯛꯂꯕ ꯍꯥꯏꯇꯥꯔꯦ ꯑꯗꯨꯒꯤꯁꯨ ꯑꯩꯅ ꯍꯤꯗꯥꯛ ꯉꯔꯥꯡ ꯊꯥꯔꯝꯕꯅꯦ ꯑꯗꯣ ꯉꯁꯤꯗꯒꯤ ꯑꯗꯨꯝ ꯇ꯭ꯔꯤꯠꯃꯦꯟ ꯇꯧꯕ ꯍꯧꯕ ꯌꯥꯅꯕ ꯑꯗꯨꯝ ꯍꯥꯏꯔ ꯂꯥꯛꯑꯣꯅ ꯑꯗꯨꯝ ꯍꯥꯏꯈꯤꯕꯅꯦꯕꯀꯣ ꯑꯗꯒꯤ ꯏꯃꯥꯟꯅꯕꯤ ꯒꯤ ꯏꯃꯥꯟꯅꯕꯒꯤ ꯃꯆꯥ ꯃꯆꯦꯒꯤ ꯃꯆꯥ ꯑꯃꯁꯨ ꯀꯣ ꯑꯁꯤ ꯇꯧꯒꯗꯕ ꯇꯥꯕꯅꯦꯕꯀꯣ ꯑꯗꯨ ꯃꯌꯥꯝꯗꯣ ꯃꯊꯪ ꯃꯊꯪ ꯇꯧꯕꯗ ꯑꯗꯨꯝ ꯄꯨꯡ ꯑꯃ ꯑꯅꯤ ꯑꯗꯨꯃꯥꯏꯅ ꯇꯥꯈꯤꯗꯧ ꯃꯥꯜꯂꯦ ꯈꯪꯍꯧꯗꯧ ꯃꯥꯟꯗꯦ ꯉꯁꯤ ꯅꯨꯃꯤꯠꯁꯤꯗꯤ ꯑꯗꯨꯝ
ꯑꯗꯨ ꯑꯩꯗꯤ ꯅꯪꯉꯣꯟꯗ ꯊꯕꯛ ꯑꯃ ꯍꯥꯏꯕꯗꯤ ꯅꯪꯅ ꯍꯣꯏ ꯍꯧꯖꯤꯛ ꯍꯧꯖꯤꯛ ꯍꯣꯠꯅꯔꯤꯕ ꯊꯕꯛ ꯅꯪꯒꯤ ꯇꯝꯖꯔꯨꯕ ꯃꯥꯍꯩ ꯀꯩꯀꯥ ꯀꯣ ꯑꯗꯨꯒꯨꯝꯕꯒꯤ ꯑꯗꯨꯝ ꯇꯧꯕꯗꯨꯗꯤ ꯌꯥꯝ ꯐꯩꯕꯀꯣ ꯑꯗꯣ ꯑꯗꯨ ꯅꯠꯇꯕ ꯑꯃ ꯁꯨꯝ ꯇꯧ ꯍꯥꯏꯌꯣ ꯍꯥꯏꯔꯒꯗꯤ ꯑꯩꯗꯤ ꯅꯪꯁꯦ ꯕꯣꯠ ꯂꯦꯞꯍꯟꯅꯤꯡꯉꯤꯉꯣ ꯕꯣꯠꯞ ꯈꯣꯠꯄꯗ ꯌꯥꯝ ꯀꯩꯅꯣ ꯇꯧꯗꯧ ꯃꯥꯜꯂꯦ ꯍꯥꯏꯕꯗꯤ ꯅꯪꯅ ꯆꯥꯎꯔꯤꯕ ꯁꯪꯒ ꯅꯪꯅ ꯄꯨꯜꯂꯤꯕ ꯃꯤ ꯅꯪꯅ ꯅꯪꯉꯣꯟꯗ ꯌꯥꯔꯤꯕ ꯃꯤ ꯅꯪꯉꯣꯟꯗ ꯅꯪꯉꯣꯟꯗ ꯊꯥꯖꯔꯤꯕ ꯃꯤ ꯑꯗꯒꯤ ꯈꯪꯗꯦ ꯅꯪꯅ ꯇꯧꯔꯒꯗꯤ ꯍꯦꯟꯅ ꯄꯦꯟꯖꯩꯅ ꯈꯟꯖꯕ ꯃꯤꯁꯦ ꯑꯗꯨꯛꯀꯤ ꯃꯇꯤꯛ ꯌꯥꯝꯈ꯭ꯔꯦ ꯑꯗꯨꯒ ꯅꯪ ꯃꯤꯒꯤ ꯊꯕꯛ ꯇꯧꯕꯁꯨ ꯌꯥꯝ ꯇꯧꯋꯦꯕꯀꯣ ꯑꯗꯨꯅ ꯑꯩꯅ ꯈꯟꯕꯗ ꯅꯪꯁꯦ ꯕꯣꯠꯀꯨꯝꯕ ꯂꯦꯞꯄꯗꯤ ꯁꯣꯏꯗꯅ ꯀꯥꯒꯗꯕꯗꯤ ꯃꯥꯜꯂꯦ ꯑꯗꯣ ꯁꯨꯝ ꯇꯨꯡꯗꯀꯣ ꯑꯩꯅ ꯀꯔꯤꯒꯨꯝꯕ ꯑꯇꯣꯞꯄ ꯊꯕꯛ ꯑꯃꯁꯨ ꯁꯨꯝ ꯌꯦꯡꯒꯦ ꯑꯩꯅ ꯍꯧꯖꯤꯛ ꯍꯧꯖꯤꯛ ꯇꯝꯃꯤꯕꯁꯤ ꯅꯠꯇꯕ ꯍꯥꯏꯔꯒꯗꯤꯀꯣ ꯑꯩꯗꯤ ꯁꯨꯃꯥꯏꯅ ꯕꯣꯠꯁꯦ ꯍꯣꯏ ꯈꯪ ꯆꯥꯎ ꯆꯥꯎꯅ ꯂꯦꯞꯄ ꯍꯧꯗ꯭ꯔꯒꯁꯨ ꯃꯆꯥ ꯃꯆꯥꯗꯒꯤ ꯁꯨꯝ ꯍꯧꯕꯀꯣ ꯑꯗꯨꯃꯥꯏꯅꯗꯤ ꯂꯦꯞꯍꯟꯅꯤꯡꯉꯦ ꯑꯗꯨ ꯅꯪꯗꯤ ꯕꯣꯠꯀꯨꯝꯕ ꯂꯦꯞꯄꯒꯤ ꯋꯥꯈꯜꯂꯣꯟꯁꯦ ꯍꯥꯟꯅꯗꯒꯤ ꯁꯨꯝ ꯈꯔ ꯂꯩꯕ꯭ꯔꯥ ꯅꯠꯇ꯭ꯔꯒ ꯀꯃꯥꯏꯅ ꯇꯧꯒꯦ ꯕꯣꯠꯀꯤ ꯃꯇꯥꯡꯁꯤꯗꯗꯤ
ꯑꯗꯨꯒꯨꯝꯕ ꯋꯥꯔꯤꯗꯣ ꯍꯣꯔꯦꯟ ꯀꯣꯟꯅ ꯐꯖꯅ ꯁꯥꯟꯅꯔꯁꯦ ꯑꯩ ꯁꯤꯒꯤ ꯃꯇꯥꯡꯗ ꯑꯩ ꯀꯔꯤꯝ ꯇꯧꯅꯤꯡꯗꯦ ꯑꯩ ꯑꯩꯅ ꯈ꯭ꯋꯥꯏꯗꯒꯤ ꯄꯥꯝꯗꯕ ꯑꯩꯅ ꯈ꯭ꯋꯥꯏꯗꯒꯤ ꯄꯥꯝꯗꯕ ꯁꯤꯟꯐꯝꯅꯦꯕ ꯑꯩꯈꯣꯏꯅ ꯍꯧꯖꯤꯛ ꯍꯥꯏꯔꯛꯏꯗꯣ ꯑꯇꯩ ꯇꯧ ꯍꯥꯏꯕ ꯂꯣꯏꯅ ꯇꯧꯒꯅꯤ ꯑꯗꯣ ꯑꯩ ꯁꯤꯃꯇꯪꯗꯤ ꯇꯧꯔꯣꯏ
ꯑꯣ ꯍꯣꯏ ꯀꯩꯁꯨ ꯀꯥꯏꯗꯦ ꯑꯗꯨꯕꯨꯗꯤ ꯑꯩꯅꯗꯤ ꯁꯨꯝ ꯍꯥꯏꯕꯗꯤ ꯅꯪꯅ ꯅꯪꯒꯤ ꯃꯑꯣꯡ ꯃꯇꯧꯁꯤꯗ ꯑꯗꯨꯝ ꯃꯤꯅꯁꯨ ꯅꯨꯡꯁꯤꯕꯤꯕꯗꯨꯗꯀꯣ ꯑꯗꯨꯝ ꯍꯥꯏꯕꯅꯤ ꯍꯣꯏ ꯄꯥꯝꯗ꯭ꯔꯒꯕꯨꯗꯤꯀꯣ ꯍꯥꯏꯕꯗꯤ ꯑꯩꯅ ꯁꯤꯃ ꯆꯥꯟꯅꯗꯧ ꯃꯥꯜꯂꯦ ꯈꯜꯂꯒꯁꯨ ꯏꯁꯥꯅ ꯄꯥꯝꯗ꯭ꯔꯒꯗꯤ ꯀꯣꯛ ꯌꯥꯕ ꯅꯠꯇꯦꯕ ꯅꯠꯇ꯭ꯔꯥ ꯃꯤꯅ ꯐꯅ ꯏꯟꯁꯤꯜꯂꯒꯁꯨ ꯏꯁꯥꯅ ꯄꯥꯝꯕ ꯌꯧꯗ꯭ꯔꯒꯗꯤ ꯑꯗꯨꯗ ꯑꯩꯅ ꯀꯩꯁꯨ ꯃꯥꯏꯑꯣꯜꯂꯒ ꯆꯠꯄ ꯉꯝꯒꯗꯕ ꯅꯠꯇꯦ ꯇꯦꯕꯀꯣ ꯃꯥꯏꯁꯨ ꯄꯥꯛꯄꯗꯣ ꯋꯥꯠꯀꯅꯤ ꯍꯥꯏꯕ ꯇꯥꯔꯦ ꯍꯥꯏꯕꯗꯤ ꯄꯥꯝꯐꯥꯠꯇꯕ ꯊꯕꯛ ꯑꯃ ꯇꯧꯕ ꯍꯥꯏꯁꯦ ꯑꯗꯨꯃꯥꯏꯅ ꯑꯗꯨꯝ ꯇꯧꯕꯅꯦꯕ ꯄꯥꯝꯕꯨ ꯄꯥꯝꯃꯒꯗꯤ ꯋꯥꯒꯦꯔꯥ ꯋꯥꯔꯣꯏꯒꯦꯔꯥ ꯑꯃ ꯍꯦꯛꯇ ꯇꯧꯕꯗ ꯑꯗꯨꯝ ꯍꯣꯠꯅꯅꯤꯡꯕꯗꯨ ꯐꯥꯎꯋꯤꯗꯅꯀꯣ ꯈꯤꯇꯪ ꯋꯥꯔꯛꯄ ꯊꯕꯛ ꯍꯥꯏꯕꯁꯦ ꯋꯥꯗꯕꯗꯤ ꯑꯝꯇ ꯂꯩꯕꯣ ꯅꯠꯇꯦ ꯍꯧꯖꯤꯛꯇꯤ ꯑꯗꯣ ꯋꯥꯔꯒꯁꯨ ꯑꯩꯅ ꯄꯥꯝꯖꯕ ꯊꯕꯛ ꯁꯤꯟꯐꯝꯗꯨ ꯑꯣꯏꯔꯒꯗꯤ ꯍꯣꯠꯅꯅꯤꯡꯕ ꯑꯃ ꯐꯥꯎ ꯑꯣꯏꯗꯅ ꯑꯋꯥꯕꯗꯨ ꯀꯥꯎꯊꯣꯛꯅꯉꯥꯏꯒꯤ ꯃꯆꯥꯛ ꯑꯃ ꯑꯣꯏꯗꯅꯀꯣ ꯑꯗꯣ ꯄꯥꯝ ꯐꯥꯗꯕ ꯊꯕꯛ ꯑꯣꯏꯔꯒꯗꯤ ꯑꯋꯥꯕ ꯑꯗꯨꯗꯪ ꯎꯔꯒ ꯂꯩꯔꯒ ꯑꯗꯨꯝ ꯑꯩꯒꯤ ꯄꯨꯟꯁꯤꯁꯤꯕꯨ ꯁꯨꯃꯥꯏꯅ ꯋꯥꯔꯖꯥꯅ ꯑꯣꯏꯅ ꯈꯟꯕꯗꯨꯀꯣ ꯑꯗꯨꯃꯥꯏꯅ ꯑꯣꯏꯅ ꯑꯣꯏꯔꯛꯀꯅꯤ ꯑꯗꯨꯅ ꯑꯄꯥꯝꯕ ꯊꯕꯛ ꯇꯧꯕꯅꯗꯤ ꯐꯩ ꯃꯤꯅ ꯁꯤ ꯆꯥꯟꯅꯅꯤ ꯑꯗꯨ ꯇꯧꯅꯤ ꯍꯥꯏꯔꯛꯑꯒꯁꯨ ꯍꯣꯏ ꯅꯪꯅꯁꯨ ꯄꯥꯝꯖꯔꯝꯕ ꯑꯣꯏꯔꯒꯗꯤ ꯐꯔꯦ ꯅꯠꯇꯕ ꯑꯣꯏꯔꯒꯗꯤ ꯇꯧꯗꯕꯅ ꯐꯩꯗꯕ ꯑꯗꯨꯕꯨꯗꯤ
ꯍꯣꯏ ꯑꯩ ꯄꯥꯝꯗꯦꯗ ꯑꯩ ꯍꯥꯏꯗꯤ ꯑꯩ ꯊꯕꯛꯁꯤꯃꯗꯤ ꯁꯨꯡꯇꯧ ꯇꯧꯔꯦꯕꯀꯣ ꯑꯩꯅ ꯌꯥꯝ ꯄꯥꯝꯕ ꯑꯃ ꯂꯩꯌꯦ ꯍꯥꯏꯕꯗꯤ ꯑꯩ ꯈꯔꯒꯨꯝꯕ ꯑꯍꯟ ꯑꯣꯏꯔꯛꯄ ꯀꯥꯟꯗꯀꯣ ꯑꯩꯒꯤ ꯇꯣꯉꯥꯟꯅ ꯑꯩꯒꯤ ꯀꯩꯅꯣꯒꯨꯝꯕ ꯁꯦꯝꯃꯒ ꯈ꯭ ꯍꯥꯏꯗꯤ ꯐꯖꯅ ꯍꯩꯀꯣꯜ ꯂꯩꯀꯣꯜꯒꯨꯝꯕ ꯁꯦꯝꯃꯒꯀꯣ ꯍꯩ ꯂꯩꯁꯦ ꯃꯔꯥꯡ ꯀꯥꯏꯅ ꯊꯥꯕ ꯑꯗꯨꯏꯗꯨꯒ ꯍꯥꯏꯗꯤ ꯑꯗꯨꯝ ꯃꯄꯥ ꯃꯄꯥ ꯈꯥꯏꯗꯣꯛꯅ ꯊꯥꯕꯀꯣ ꯍꯩ ꯂꯩ ꯑꯃꯒꯤ ꯐꯖꯅ ꯃꯈꯣꯏꯒꯤ ꯐꯩꯗꯣꯝ ꯑꯅꯤ ꯑꯍꯨꯝ ꯇꯧꯔꯒ ꯐꯖꯅ ꯊꯥꯕꯤꯔꯅꯤ ꯍꯥꯏꯗꯤ ꯃꯤ ꯌꯦꯡꯕ ꯂꯥꯛꯄ ꯈꯣꯠꯄꯒꯤ ꯅꯠꯇꯕꯀꯣ ꯑꯩꯒꯤ ꯑꯋꯥ ꯄꯣꯊꯥꯐꯝ ꯑꯃ ꯑꯣꯏꯅꯉꯥꯏ ꯑꯗꯨꯃꯥꯏꯅ ꯊꯥꯕ ꯑꯃ ꯑꯗꯨꯒ ꯑꯗꯨꯝ ꯍꯥꯏꯕꯗꯤ ꯈꯔ ꯑꯗꯨꯝ ꯄꯨꯂꯞꯇꯤ ꯄꯨꯟꯗꯣꯏꯕꯀꯣ ꯖꯒꯥꯁꯦ ꯑꯗꯨꯝ ꯍꯥꯏꯗꯤ ꯃꯥꯒꯤ ꯃꯥꯒꯤ ꯃꯐꯝ ꯑꯃ ꯈꯥꯏꯗꯣꯛꯄꯤꯔꯒ ꯀꯣ ꯁꯤꯅ ꯍꯩꯀꯣꯜꯒꯤ ꯂꯩꯀꯣꯜꯒꯤꯒ ꯍꯥꯏꯔꯒ ꯊꯝꯃꯒ ꯉꯥꯒꯥꯁꯦ ꯃꯆꯨ ꯃꯆꯨ ꯌꯣꯛꯑꯒ ꯃꯌꯥꯏꯗꯒ ꯑꯩꯈꯣꯏꯒꯤ ꯆꯃꯝꯒ ꯊꯝꯃꯒ ꯀꯃꯥꯏꯅ ꯐꯝꯕ ꯌꯥꯔꯒ ꯌꯦꯡꯕ ꯑꯗꯒꯤ ꯊꯔꯣꯏ ꯊꯝꯕꯥꯜꯒ ꯊꯔꯣꯏ ꯊꯝꯕꯥꯜꯁꯦ ꯄꯨꯂꯞ ꯊꯥꯃꯤꯟꯅꯔꯣꯏꯕꯀꯣ ꯑꯗꯨꯝ ꯈꯥꯏꯗꯣꯛꯑꯒꯀꯣ ꯁꯤ ꯅꯥꯀꯟꯗꯅ ꯍꯥꯏꯗꯤ ꯃꯥꯒꯤ ꯃꯥꯒꯤ ꯊꯥꯕ ꯌꯥꯕꯁꯨ ꯃꯈꯅꯥꯀꯟꯗ ꯊꯝꯕꯥꯜ ꯉꯥꯛꯇ ꯊꯥꯕ ꯍꯥꯏꯗ ꯁꯣꯝ ꯅꯥꯀꯟꯁꯤꯅ ꯑꯃꯨꯛ ꯊꯔꯣ ꯊꯥꯕꯒ ꯇꯧꯔꯣ ꯑꯗꯨꯃꯥꯏꯅ ꯈꯥꯏꯗꯣꯛꯑ ꯊꯝꯃꯒ ꯑꯩ ꯈꯔ ꯆꯠꯊꯔꯒꯅ ꯑꯃꯨꯛ ꯌꯦꯟ ꯉꯥꯒꯨꯝꯕ ꯑꯗꯨꯝ ꯂꯣꯏꯕꯀꯣꯈꯤ ꯈꯔ ꯆꯥꯎꯕ ꯉꯥꯒꯨꯝꯕꯒꯤ ꯇꯣꯉꯥꯟꯅ ꯍꯧꯖꯤꯛꯀꯤꯅ ꯁꯨꯝ ꯂꯩꯇꯦꯡꯒꯤ ꯐꯝꯃꯒ ꯌꯦꯡꯅꯕꯒꯨꯝꯒꯤ ꯑꯣꯏꯌꯦꯕꯀꯣ ꯑꯋꯥꯠ ꯄꯊꯥꯗꯐꯝ ꯑꯣꯏꯕꯀꯣ ꯃꯈꯥ ꯆꯠꯊꯔꯒꯅ ꯑꯃꯛ ꯃꯈꯣꯏ ꯆꯥꯅꯕ ꯀꯩꯀꯩ ꯇꯧꯕ ꯑꯗꯒꯤ ꯑꯗꯒꯤ ꯁꯥ ꯉꯥ ꯌꯣꯛꯄꯒꯨꯝꯕ ꯊꯣ ꯑꯗꯨ ꯌꯥꯝ ꯄꯥꯝꯖꯩ ꯑꯗꯨꯃꯥꯏꯅ ꯑꯗꯨꯝ ꯇꯧꯒꯦꯅ ꯈꯜꯂꯤꯗ ꯍ ꯍꯅꯨꯔꯦ ꯀꯥꯟꯗꯤ
ꯍꯣꯏ ꯑꯗꯨꯁꯨ ꯌꯥꯝ ꯐꯖꯕ ꯌꯥꯝ ꯊꯥꯒꯠꯅꯤꯡꯕ ꯄꯣꯠꯁꯛ ꯑꯃꯗꯤ ꯑꯣꯏꯌꯦ ꯅꯪꯅ ꯅꯤꯡꯉꯤꯕꯗꯨꯀꯣ ꯍꯥꯏꯕꯗꯤ ꯍꯩꯀꯣꯜ ꯂꯩꯀꯣꯜ ꯁꯦꯝꯕ ꯍꯥꯏꯕꯁꯦ ꯃꯤꯠꯁꯨ ꯅꯨꯡꯉꯥꯏ ꯃꯤꯠ ꯅꯨꯡꯉꯥꯏꯔꯕꯅꯤꯅ ꯋꯥꯈꯜꯁꯨ ꯅꯨꯡꯉꯥꯏ ꯋꯥꯈꯜ ꯅꯨꯡꯉꯥꯏꯔꯦ ꯍꯛꯆꯥꯡꯁꯨ ꯅꯨꯡꯉꯥꯏꯗꯣꯏꯅꯦꯕꯀꯣ ꯑꯗꯨꯗ ꯀꯃꯥꯏꯅ ꯇꯧꯒꯦ ꯍꯥꯏꯅ ꯏꯁꯁꯦ ꯑꯗꯨꯃꯥꯏꯅ ꯃꯤꯅ ꯁꯦꯝꯃꯝꯕ ꯈꯛꯇꯪ ꯊꯝꯃꯝꯃꯒ ꯌꯦꯡꯕꯗꯨ ꯅꯠꯇꯕ ꯏꯁꯥꯅ ꯁꯦꯝꯖꯔꯒꯗꯤ ꯏꯁꯥꯒꯤꯁꯨ ꯍꯛꯆꯥꯡ ꯁꯥꯖꯦꯜ ꯑꯃ ꯑꯣꯏꯖꯔꯦꯗꯅꯀꯣ ꯌꯥꯝ ꯀꯟꯅ ꯋꯥꯕ ꯅꯣꯝꯕ ꯈꯣꯠꯄ ꯉꯝꯗ꯭ꯔꯒꯁꯨ ꯑꯍꯟ ꯑꯣꯏꯔꯀꯥꯟꯗꯗꯤ ꯑꯗꯨꯃꯥꯏꯅ ꯇꯦꯛ ꯇꯦꯛ ꯐꯝꯃꯒ ꯂꯩ ꯃꯈꯣꯡ ꯑꯃ ꯑꯆꯣꯕ ꯃꯅꯥ ꯑꯃ ꯊꯥꯖꯤꯟꯕ ꯑꯗꯨꯝ ꯇꯦꯛ ꯇꯦꯛ ꯃꯆꯥ ꯃꯆꯥꯗꯨ ꯑꯗꯨ ꯉꯝꯃꯤꯗꯀꯣ ꯑꯗꯨꯅ ꯑꯗꯨꯒꯨꯝꯕꯗꯣ ꯍꯛꯆꯥꯡ ꯁꯥꯖꯟꯁꯨ ꯑꯣꯏꯍꯧꯕ ꯑꯗꯨꯒ ꯃꯣꯏꯅ ꯄꯥꯜꯂꯛꯄ ꯁꯥꯠꯂꯀꯥꯟꯗ ꯉꯁꯥꯏꯒꯤ ꯃꯤꯠꯁꯨ ꯑꯃꯨꯛ ꯅꯨꯡꯉꯥꯏꯔꯛꯑꯦ ꯍꯥꯏꯁꯨ ꯃꯤꯠ ꯅꯨꯡꯉꯥꯏꯔꯕꯃꯤꯅ ꯋꯥꯈꯜꯅꯨꯡꯉꯥꯏꯔꯦ ꯋꯥꯈꯜ ꯅꯨꯡꯉꯥꯏꯔꯦ ꯍꯛꯥꯡ ꯅꯨꯡꯉꯥꯏꯔꯦ ꯑꯗꯨꯅ ꯄꯨꯂꯞꯇꯨ ꯄꯨꯟꯁꯤꯜꯂꯒ ꯑꯗꯨ ꯌꯥꯝ ꯑꯐꯕ ꯋꯥꯈꯜꯂꯣꯟ ꯑꯃꯗꯤ ꯑꯣꯏꯌꯦ ꯑꯗꯨꯒ ꯁꯥ ꯉꯥ ꯂꯣꯏꯕ ꯍꯥꯏꯕꯁꯤꯁꯨ ꯌꯥꯝ ꯅꯨꯡꯉꯥꯏꯕꯅꯤ ꯌꯦꯡꯕ ꯑꯩꯒꯤꯗ ꯂꯣꯏꯖꯕ ꯄꯣꯠꯁꯤꯃ ꯑꯗꯨꯝ ꯂꯣꯏ ꯅꯨꯡꯁꯤꯔꯁꯨ ꯇꯧꯕꯅꯦꯕꯀꯣ ꯍꯥꯏꯕꯗꯤ ꯎꯆꯦꯛꯄꯨ ꯑꯣꯏꯔꯣ ꯍꯨꯏ ꯑꯣꯏꯔꯣ ꯍꯧꯗꯣꯡ ꯑꯣꯏꯔꯣ ꯉꯥꯅꯨ ꯑꯣꯏꯔꯣꯀꯣ ꯑꯩꯒꯤ ꯑꯩꯅ ꯂꯣꯏꯖꯕ ꯄꯣꯠꯁꯦ ꯂꯣꯏꯅ ꯅꯨꯡꯁꯤꯕ ꯑꯃ ꯐꯥꯎꯕꯗꯣ ꯇꯧꯕꯅꯦꯕꯀꯣ ꯑꯣ ꯑꯗꯨꯃꯥꯏꯅꯁꯨ ꯅꯨꯡꯁꯤꯔꯅꯤ ꯑꯗꯨꯒ ꯍꯔꯥꯎꯅ ꯂꯩꯃꯤꯟꯅꯕ ꯌꯥꯔꯦꯗꯅꯀꯣ ꯑꯗꯨꯒ ꯑꯩꯅ ꯍꯪꯅꯤꯡꯉꯝꯃꯤꯁꯤꯅ ꯑꯗꯨꯒꯤ ꯍꯩꯀꯣꯜ ꯂꯩꯀꯣꯜꯒꯤ ꯃꯈꯥꯗ ꯆꯥꯅꯕ ꯊꯛꯅꯕ ꯍꯥꯏꯔꯤꯁꯦ ꯀꯔꯤ ꯆꯥꯅꯕ ꯊꯛꯅꯕꯅꯣ ꯅꯪꯅ ꯍꯥꯏꯔꯤꯁꯦ ꯍꯩ ꯔꯥꯒꯨꯝꯨꯛ ꯑꯣꯏꯗꯣꯔꯤꯕ꯭ꯔꯥ ꯅꯠꯇ꯭ꯔꯒ ꯑꯗꯨꯝ ꯀꯩꯀꯩ ꯁꯨꯝ ꯑꯇꯣꯞꯄ ꯑꯆꯥꯄꯣꯠ ꯀꯩꯀꯥ ꯍꯥꯏꯔꯤꯕ꯭ꯔꯥ ꯑꯗꯨꯗꯨꯃ ꯍꯥꯏꯔꯞ ꯃꯌꯦꯛ ꯁꯦꯡꯕꯤꯔꯝꯕꯅꯤ ꯑꯩ ꯒ꯭ꯌꯥꯟ ꯇꯥꯖꯗ꯭ꯔꯦ
ꯑꯩ ꯆꯥꯅꯕ ꯊꯛꯅꯕ ꯍꯥꯏꯗꯨꯦꯗ ꯀ ꯍꯥꯏꯕꯅꯤꯗ ꯍꯥꯏꯕꯗꯤꯀꯣ ꯑꯩꯒꯤ ꯄꯨꯈ꯭ꯔꯤ ꯄꯨꯈ꯭ꯔꯤ ꯃꯆꯥ ꯑꯃ ꯁꯦꯝꯒꯅꯦꯕꯀꯣ ꯄꯨꯈ꯭ꯔꯤ ꯃꯆꯥꯁꯦ ꯑꯩꯈꯣꯏ ꯃꯥꯏ ꯈꯔ ꯆꯥꯎꯔꯒ ꯃꯌꯥꯏꯁꯤꯗ ꯑꯩꯈꯣꯏ ꯐꯃꯨꯡꯒ ꯌꯦꯡꯕ ꯌꯥꯕ ꯑꯗꯨꯝ ꯀꯣꯏꯅ ꯌꯦꯡꯕ ꯌꯥꯕ ꯍꯣꯏ ꯑꯗꯨꯒꯤꯗꯤ ꯑꯃꯨꯛ ꯏꯪꯐꯝꯝ ꯑꯃꯗꯤ ꯂꯝꯕꯤ ꯑꯃꯗꯤ ꯈꯔ ꯄꯤꯛꯇꯛꯅ ꯊꯝꯕꯤꯔꯅꯤꯅꯀꯣ ꯑꯗꯣ ꯃꯌꯥꯏꯁꯤꯗ ꯑꯗꯨꯝ ꯐꯝꯃꯒ ꯌꯦꯡꯕ ꯌꯥꯕ ꯐꯝꯃꯒ ꯌꯦꯡꯕ ꯌꯥꯕ ꯃꯐꯝꯁꯤꯗ ꯑꯗꯨ ꯃꯥꯒꯤ ꯃꯥꯒꯤ ꯊꯔꯣꯅ ꯊꯔꯣꯒꯤ ꯊꯝꯐꯝ ꯁꯥꯕ ꯊꯝꯃꯜ ꯊꯔꯣ ꯊꯥꯕ ꯃꯐꯝꯗꯁꯨ ꯀꯣ ꯊꯔꯣꯁꯨ ꯃꯆꯨ ꯃꯨ ꯊꯥꯒꯅꯦꯕ ꯑꯩꯅ ꯈ ꯑꯩ ꯋꯥꯈꯜꯗꯅꯦꯕꯀꯣ ꯑꯩꯈꯣꯏꯒꯤ ꯁꯨꯝ ꯃꯆꯨ ꯃꯆꯨ ꯂꯩꯅꯀꯣ ꯑꯗꯒꯤ ꯃꯄꯥꯟ ꯂꯩꯕ ꯑꯗꯒꯤ ꯑꯉꯧꯕ ꯂꯩꯕ ꯑꯗꯒꯤ ꯑꯩꯈꯣꯏ ꯁꯨꯝ ꯃꯆꯨ ꯂꯩꯗꯅꯀꯣ ꯈꯥꯃꯦꯟ ꯃꯄꯥꯟ ꯃꯆꯨꯒꯨꯝꯕ ꯑꯗꯨꯒꯨꯝꯕ ꯂꯩꯕꯗꯨꯒꯤ ꯖꯒꯥ ꯑꯃ ꯊꯝꯕꯤꯔꯅꯤ ꯑꯗꯩ ꯃꯄꯥ ꯑꯃꯅ ꯊꯝꯕꯥꯜ ꯑꯉꯧꯕ ꯊꯥꯕ ꯃꯄꯥꯅ ꯊꯝꯕꯥꯜ ꯑꯉꯥꯡꯕꯥꯏꯗ ꯀꯣꯏꯅ ꯁꯨꯝ ꯌꯦꯡꯕ ꯌꯥꯕꯗꯣ ꯑꯗꯨꯃꯥꯏꯅ ꯇꯧꯔꯒ ꯅꯥꯀꯟ ꯑꯃꯗ ꯑꯃꯨꯛ ꯉꯥꯒꯨꯝꯕ ꯂꯩꯅ ꯀꯉꯥꯒꯨꯝꯕ ꯃꯆꯨ ꯃꯆꯨ ꯍꯥꯏꯖ ꯐꯖꯕ ꯍꯥꯏꯗꯤ ꯂꯩꯇꯦꯡꯒꯤ ꯑꯣꯏꯕ ꯉꯥ ꯃꯌꯥꯝ ꯂꯩꯕ ꯌꯥꯏ ꯑꯣꯏꯗꯕ ꯂꯩꯗꯅꯀꯣ ꯑꯗꯨꯒꯨꯝꯕꯗꯣ ꯃꯈꯥꯗ ꯂꯣꯏꯅ ꯎꯕ ꯉꯝꯕꯗꯣ ꯑꯗꯨꯒꯨꯝꯕ ꯊꯥꯕ ꯍꯥꯏꯕꯅꯤꯅ ꯑꯗꯨꯒ ꯅꯥꯀꯟꯗ ꯑꯃꯨꯛ ꯈꯔ ꯆꯠꯊ ꯈꯔ ꯇꯣꯉꯥꯟꯕ ꯑꯃꯗꯨꯅ ꯑꯃꯨꯛ ꯍꯥꯏꯗꯤ ꯄꯨꯂꯞꯇꯤ ꯄꯨꯜꯂꯒ ꯂꯩꯗꯣꯏꯕꯀꯣ ꯃꯐꯝꯗꯨꯕꯨꯗꯤ ꯐꯖꯅ ꯈꯥꯖꯤꯟꯕꯤꯔꯒ ꯑꯗꯨꯁꯨ ꯃꯥꯏ ꯃꯥꯏ ꯇꯣꯉꯥꯟ ꯇꯣꯉꯥꯟꯅ ꯊꯝꯕꯤꯔꯒ ꯀꯣ ꯃꯐꯝ ꯑꯗꯨꯗ ꯑꯃꯨꯛ ꯉꯥꯗꯣ ꯑꯃꯨꯛ ꯆꯥꯅꯕꯒꯤ ꯂꯣꯏꯕ ꯍꯥꯏꯕꯅꯤꯗ ꯆꯥꯅꯕ ꯍꯥꯏꯕꯗꯤ ꯑꯃ ꯉꯁꯥꯏ ꯉꯥꯗꯨꯅ ꯌꯦꯡꯅꯕ ꯈꯛꯇꯪ ꯑꯣꯏꯕ ꯁꯨꯝ ꯂꯩꯇꯦꯡꯒꯤ ꯑꯣꯏꯕꯀꯣ ꯑꯗꯨꯒ ꯃꯐꯝ ꯑꯃꯗ ꯑꯃꯨꯛ ꯐꯖꯅ ꯑꯩꯈꯣꯏꯒꯤ ꯅꯨꯡꯇꯤꯒꯤ ꯑꯗꯨꯝ ꯅꯣꯡ ꯐꯥꯗꯣꯛ ꯆꯥꯅꯕ ꯀꯩꯗꯧꯅꯕ ꯉꯥꯒꯨꯝꯕꯗ ꯊꯥꯗꯕ ꯍꯥꯏꯕꯅꯤꯅ
ꯑꯣ ꯅꯪꯅ ꯍꯥꯏꯅꯤꯡꯉꯤꯁꯦ ꯑꯗꯨꯅꯦ ꯆꯥꯅꯕ ꯑꯃꯗꯤ ꯄꯜꯂꯦꯕꯀꯣ ꯃꯈꯥꯗ ꯂꯩꯔꯒ ꯆꯥꯅꯕ ꯍꯥꯏꯕ ꯑꯃ ꯄꯟꯕꯁꯤꯗ ꯑꯩꯅ ꯑꯗꯨꯃꯥꯏꯅ ꯈꯜꯂꯨꯕ ꯍꯥꯏꯇꯥꯔꯦ ꯍꯣꯏ ꯑꯗꯨꯁꯨ ꯌꯥꯏ ꯍꯥꯏꯕꯗꯤ ꯑꯗꯨꯝ ꯅꯣꯡ ꯐꯥꯗꯣꯛꯁꯨ ꯄꯣꯊꯥꯔꯀꯥꯟꯗ ꯐꯝ ꯀꯥꯟꯗ ꯑꯗꯨꯝ ꯐ꯭ꯔꯦꯁ ꯑꯣꯏꯅ ꯏꯁꯥꯅ ꯐꯥꯖꯔꯒ ꯆꯥꯕꯒꯗꯀꯣ ꯑꯗꯨꯁꯨ ꯅꯨꯡꯉꯥꯏꯗꯣꯏꯅꯦꯕꯀꯣ ꯑꯗꯨꯝ ꯂꯩꯗꯅ ꯑꯩꯈꯣꯏ ꯍꯧꯖꯤꯛꯀꯥꯟ ꯊꯥꯗꯅꯕ ꯉꯅꯥꯄꯤ ꯆꯥꯕꯤꯔꯕꯁꯨ ꯌꯥꯔꯦ ꯁꯤꯜꯚꯔ ꯌꯥꯔꯦ ꯉꯄꯥ ꯌꯥꯔꯦ ꯔꯧ ꯌꯥꯔꯦꯀꯣ ꯑꯗꯨꯃꯥꯏꯅ ꯍꯥꯏꯗꯤ ꯈꯤꯇꯪ ꯀꯃꯟ ꯑꯣꯏꯅ ꯐꯪꯕ ꯇꯣꯏꯅ ꯐꯪꯕ ꯅꯨꯡꯉꯥꯏꯕ ꯆꯥꯕꯗ ꯑꯗꯨꯝꯕ ꯈꯔ ꯑꯗꯨꯝ ꯊꯝꯕꯁꯨ ꯌꯥꯏ ꯀꯩꯁꯨ ꯀꯥꯏꯗꯦ ꯑꯁ ꯌꯥꯝ ꯅꯨꯡꯉꯥꯏꯗꯧ ꯃꯥꯜꯂꯦ ꯑꯗꯨꯝ ꯃꯤꯠꯅ ꯀꯣꯛ ꯁꯥꯖꯤꯟꯖꯕꯗ ꯍꯥꯏꯕꯗꯤ ꯍꯩ ꯔꯥꯒ ꯌꯦꯡꯉꯨꯔꯒ ꯑꯃꯨꯛ ꯏꯁꯤꯡꯗ ꯀꯨꯝꯃꯒ ꯉꯥ ꯃꯈꯜꯒ ꯃꯌꯥꯝ ꯌꯦꯡꯉꯒ ꯑꯃꯨꯛ ꯏꯁꯥꯅꯒ ꯐꯥꯕꯤ ꯈꯣꯠꯄꯤꯒ ꯇꯧꯔꯒ ꯑꯃꯨꯛ ꯆꯥꯕꯒ ꯈꯣꯠꯄꯒ ꯇꯧꯕꯗꯣ ꯑꯁꯨꯝ ꯁꯥꯖꯤꯜꯂꯨꯕꯅꯤ ꯑꯗꯩ ꯏꯁꯥꯁꯦ ꯌꯥꯝ ꯅꯨꯡꯉꯥꯏꯕ ꯑꯃꯗꯨ ꯑꯣꯏꯌꯦꯕꯀꯣ ꯑꯗꯨꯅ ꯑꯩꯅ ꯈꯜꯂꯤꯕꯁꯦ ꯅꯪ ꯑꯗꯨꯏꯗꯣ ꯃꯥꯏ ꯄꯥꯛꯅ ꯇꯧꯕ ꯉꯝꯕꯣꯏꯌꯣ ꯑꯗꯨꯑꯣꯏꯗꯤ ꯅꯣꯡ ꯐꯥꯗꯣꯛꯇ ꯑꯣꯏꯔꯁꯨ ꯑꯩꯈꯣꯏꯅ ꯀꯣꯏꯔꯛꯄꯗꯁꯨ ꯄꯣꯊꯥꯐꯝ ꯑꯃꯁꯨ ꯑꯣꯏꯕ ꯐꯪꯉꯤꯗꯅꯀꯣ ꯑꯩꯈꯣꯏꯁꯨ ꯑꯗꯨꯅ ꯑꯗꯨꯝ ꯍꯥꯏꯕꯗꯤ ꯍꯧꯖꯤꯛ ꯇꯤꯟꯅꯔꯤꯁꯦ ꯑꯗꯨꯝ ꯍꯌꯦꯡꯋꯥꯏꯐꯧ ꯇꯤꯟꯅꯔꯒ ꯀꯨꯏꯅ ꯁꯥꯡꯅ ꯑꯗꯨꯝ ꯂꯣꯏꯅꯔꯒ ꯑꯗꯨꯃꯥꯏꯅ ꯀꯣꯏꯊꯣꯛ ꯀꯣꯏꯁꯤꯒ ꯇꯧꯕꯒꯤ ꯃꯇꯝꯗꯣ ꯁꯨꯝ ꯅꯤꯡꯁꯤꯡꯉꯛꯄ ꯍꯥꯏꯇꯥꯔꯦꯀ ꯋꯥꯈꯜ ꯁꯥꯒꯠꯆꯟꯕꯗ ꯑꯗꯨꯅ ꯑꯗꯨꯝ ꯃꯥꯏ ꯄꯥꯛꯄ ꯑꯣꯏꯕꯤꯌꯨ ꯁꯤꯃ ꯊꯝꯖꯒꯦ ꯑꯩꯒꯤ ꯁꯥꯏꯠꯇꯒꯤ ꯀꯣ
ꯍꯣꯏ ꯑꯣꯏꯖꯒꯦ ꯀꯩꯗꯧꯕꯒꯤ ꯍꯧꯖꯤꯛ ꯈꯛꯇꯪ ꯂꯣꯏꯔꯒ ꯇꯤꯟꯅꯔꯒ ꯂꯣꯏꯈꯤꯗꯣꯏꯅꯣ ꯑꯗꯨꯝ ꯃꯇꯝ ꯁꯥꯡꯅꯅ ꯀꯣꯏꯃꯤꯟꯅꯔꯒ ꯑꯗꯒꯤ ꯑꯗꯨꯝ ꯆꯠꯊꯣꯛ ꯆꯠꯁꯤꯟ ꯑꯌꯨꯛꯀꯤ ꯅꯨꯡꯗꯥꯡꯒꯤ ꯉꯥꯏꯔ ꯅꯨꯃꯤꯗꯥꯡ ꯋꯥꯏꯔꯝꯒꯤ ꯑꯌꯨꯛꯀꯤ ꯑꯗꯨꯝ ꯉꯍ ꯉꯍꯧ ꯆꯠꯃꯤꯟꯅꯕ ꯈꯣꯠꯄ ꯆꯥ ꯊꯛꯃꯤꯟꯅꯕ ꯄꯨꯟꯕ ꯈꯣꯠꯄ ꯍꯧꯖꯤꯛꯇꯕꯨ ꯃꯥꯏ ꯃꯥꯥꯏꯒꯤ ꯊꯕꯛ ꯏꯪꯈꯥꯡ ꯑꯃ ꯁꯨꯝ ꯇꯧꯅꯈꯤꯕꯒꯤꯀꯣ ꯁꯪꯅꯗꯕꯅꯤ ꯃꯇꯝꯟꯗꯤ ꯑꯗꯨꯝ ꯁꯪꯉꯕꯅꯤ ꯑꯗꯨꯝ ꯄꯨꯟꯕ ꯈꯣꯠꯄ ꯍꯥꯏꯕꯁꯤꯗꯤ ꯑꯗꯨꯝ ꯇꯧꯔꯗꯧꯕ ꯂꯩꯔꯦꯄꯣꯏꯅ ꯍꯣꯏ ꯐꯔꯦ ꯑꯗꯨꯗꯤ ꯑꯩ ꯊꯥꯝꯒ ꯀ ꯑꯃꯃꯣ
ꯍꯣ ꯐꯔꯦ ꯐꯔꯦ